ꯇꯥꯕ꯭ꯔꯥ ꯍꯜꯂꯣ ꯑꯣ ꯇꯥꯏꯌꯦ ꯅꯪ ꯅꯪꯒꯤ ꯅꯦꯠꯋꯥꯛꯁꯦ ꯆꯠꯄ꯭ꯔꯥ ꯀꯩꯅꯣꯝ ꯇꯧꯋꯤꯅꯦ ꯍꯧꯖꯤꯛ
ꯑꯣ ꯑꯩ ꯅꯈꯣꯜꯁꯨ ꯇꯥꯗꯕ
ꯅꯪꯗꯤ ꯇꯞꯅ ꯈꯨꯝꯂꯛꯑꯦ ꯑꯗꯨ ꯇꯥꯗꯕꯒꯤ ꯑꯣꯏꯔꯝꯅꯤ ꯍꯣꯏ
ꯅꯠꯇꯦ ꯑꯩꯗꯤ ꯍꯜꯂꯣ ꯍꯜꯂꯣ ꯂꯥꯎꯔꯅꯤ ꯅꯪ
ꯑꯩꯗꯤ ꯇꯥꯗꯦ ꯅꯦꯠꯋꯥꯛꯅ ꯑꯣꯏꯔꯝꯒꯅꯤ ꯈꯔꯗꯤ ꯆꯞꯄꯦ ꯍꯣꯏ
ꯑꯣ ꯑꯗꯨꯒꯤ ꯑꯣꯢꯔꯝꯒꯤ ꯆꯥꯔꯕꯣ
ꯆꯥꯔꯦ ꯑꯩꯈꯣꯏ ꯉꯁꯥꯏ ꯅꯣꯏꯗ ꯀꯩꯅꯣ ꯅꯥꯀꯨꯞꯄꯤ ꯄꯨꯕꯤꯔꯛꯄꯗꯣ
ꯑꯥ
ꯑꯗꯨ ꯀꯥꯡꯁꯣꯏ ꯇꯧꯔꯒ ꯑꯁ ꯅꯀ꯭ꯔꯥ ꯅꯀ꯭ꯔꯥ ꯑꯀꯪꯕꯒ ꯆꯥꯔꯦ
ꯅꯤꯅ ꯂꯩ
ꯂꯥꯏꯌꯦ ꯈꯥ ꯈꯔ ꯈꯖꯤꯛ ꯈꯥ ꯈ ꯂꯌꯦ ꯆꯥꯕꯒꯤ ꯎꯄꯥꯏ ꯂꯩꯇꯕꯒꯤ ꯆꯥꯔꯦ ꯗꯥꯒꯨꯝꯕꯁꯦ ꯆꯥꯅꯤꯡꯗꯕꯀꯣ ꯑꯥ
ꯑꯗꯦꯅꯀꯣ ꯑ
ꯑꯐ